ꯑ
ꯅꯨꯡꯉꯥꯏꯔꯤꯕꯣ
ꯍꯥ
ꯅꯨꯡꯉꯥꯏꯔꯤꯕ
ꯅꯨꯡꯉꯥꯢꯔꯤ ꯅꯪꯗꯤ
ꯍꯣꯏ ꯅꯨꯡꯉꯥꯏꯔꯤꯌꯦ ꯅꯣꯏꯗꯤ ꯀꯗꯥ ꯂꯩꯕ꯭ꯔꯣ
ꯑꯣ ꯑꯩꯗꯤ ꯗꯤ ꯑꯦꯝ ꯀꯣꯂꯦꯖ ꯇ ꯂꯩꯌꯦ
ꯑꯣꯍꯣ ꯅꯪ ꯀꯣꯂꯦꯖ ꯇꯝꯃꯤꯕꯣ
ꯑꯥ
ꯑꯣ ꯑꯩꯈꯣꯏꯗꯤ ꯅꯔꯁꯤꯡ ꯀꯣꯔꯁ ꯆꯠꯂꯦ
ꯑꯣ ꯀꯩꯌꯥꯔꯅꯣ
ꯁꯀꯦꯟ ꯌꯥꯔꯅꯦ
ꯎꯝ ꯀ꯭ꯂꯥꯁ ꯀ꯭ꯂꯥꯁ ꯂꯥꯛꯇꯦꯕ꯭ꯔꯣ
ꯀ꯭ꯂꯥꯁ ꯂꯩꯑꯦ ꯍꯣꯔꯦꯟ ꯄꯨꯡ ꯑꯅꯤ ꯑꯗꯨꯋꯥꯏꯗ ꯀ꯭ꯂꯥꯁ ꯂꯩꯌꯦ ꯅꯣꯏꯗꯤ
ꯑꯣ ꯑꯈꯣꯏꯁ ꯀ꯭ꯂꯥꯁ ꯂꯥꯏꯑꯦ ꯭ꯔꯦꯠ ꯄꯔꯦ
ꯅꯪ ꯁꯅꯞꯇꯤꯗꯗꯒꯤ ꯑꯣꯏꯕꯣ ꯃꯥꯀꯣ
ꯑꯥ
ꯑ ꯅꯪꯒꯤ ꯈ꯭ꯋꯥꯥꯏ ꯑꯗꯨꯣ ꯃꯥꯟꯕ ꯑ ꯅꯣꯏ ꯃꯃꯥ ꯕꯕꯥ ꯈꯣꯏꯗ ꯀꯩ ꯊꯕꯛ ꯇꯧꯋꯦ
ꯅꯪ ꯀꯣꯂꯦꯖ ꯇꯝꯕ ꯂꯣꯏꯔꯒ ꯀꯗꯥꯏꯗ ꯇꯧꯅꯤ ꯑꯃꯨ
ꯎꯝ ꯒꯋꯥꯍꯥꯇꯤ
ꯑꯣ ꯒꯣꯍꯥꯇꯤꯗ ꯂꯥꯏꯔꯤꯛ ꯇꯝꯊꯗꯣꯏꯔꯣ ꯑꯣꯔ ꯅꯠꯇ꯭ꯔꯒ ꯊꯕꯛ ꯊꯤꯗꯕ
ꯑ ꯑꯩꯗꯤ ꯀꯟꯇꯤꯅ꯭ꯌꯨ
ꯑꯣ ꯀꯟꯇꯤꯅ꯭ꯌꯨ ꯇꯝꯊꯒꯅꯤ
ꯑꯥ
ꯑꯥ
ꯅꯗꯤ ꯑꯥꯎ ꯆꯥꯔꯦ
ꯀꯩ ꯂꯅ
ꯗꯥ ꯃ ꯇꯥ
ꯑꯣ ꯍꯥꯎꯅꯦ
ꯑꯣ ꯑꯥꯎ ꯅꯣꯏꯗꯤ ꯁꯦꯀꯦꯟ ꯏꯌꯥꯔ ꯑꯦꯛꯖꯥꯝ ꯂꯣꯏꯔꯕ꯭ꯔꯣ
ꯂꯣꯏꯗ꯭ꯔꯦ ꯑꯥꯒꯁꯇ ꯊꯥꯒꯅꯤ
ꯑꯣ
ꯍꯟꯗꯛ ꯃꯔꯛꯇꯤ ꯅꯣꯏ ꯀꯣꯂꯦꯖꯇꯪ ꯀꯥꯕ꯭ꯔꯣ ꯄꯥꯔꯠ ꯇꯥꯏꯝꯒꯨꯝꯕꯗꯤ ꯇꯧꯗꯕ꯭ꯔꯣ
ꯑ ꯃꯠꯇꯦ ꯇꯣꯗꯦ ꯍꯥꯏ
ꯑ ꯑꯗꯨ ꯅꯪꯗꯤ ꯃꯆꯤꯟ ꯃꯅꯥꯎ ꯀꯌꯥ ꯂꯩꯌꯦ
ꯍꯥꯥ
ꯅꯪ ꯁꯤꯞꯂꯤꯡꯁ ꯀꯦꯂꯦ
ꯑꯍꯨꯝ ꯂꯥꯏꯌꯦ ꯅꯨꯄꯥ ꯑꯅꯤ ꯅꯨꯄꯤ ꯑꯃ
ꯑꯣ ꯑꯗꯨ ꯑꯩꯗꯤ ꯁꯤꯛꯁ ꯂꯑꯦ ꯅꯪꯅ ꯐꯥꯔꯁ꯭ꯔꯣ ꯅꯠꯇ꯭ꯔꯒ
ꯑ ꯅ ꯅ ꯇꯃꯤꯗ ꯅ
ꯅꯪ ꯅꯨꯃꯤꯠꯇ ꯑꯣ ꯑꯗꯨ ꯅꯣꯏ ꯅꯣꯏ ꯕ꯭ꯔꯗꯔ ꯅꯣꯏꯅ ꯏꯌꯥꯝꯕꯈꯣꯏꯗꯤ ꯂꯥꯏꯔꯤꯛ ꯇꯝꯕ꯭ꯔꯥ
ꯑꯣꯐ
ꯀꯣꯂꯦꯖ ꯆꯠꯄ꯭ꯔꯥ
ꯑꯃ ꯇꯦꯍꯔ ꯄꯥꯝꯃꯦ
ꯑꯣꯣ
ꯅꯪꯒꯤ ꯃꯃꯥꯁꯨ ꯏꯝꯐꯥꯜꯗ ꯂꯥꯏ ꯄꯨꯔꯣ
ꯑ ꯑꯩꯈꯣꯏ ꯑꯩꯈꯣꯏ ꯐꯦꯃꯤꯂꯤꯗꯤ ꯅꯥꯒꯥꯂꯦꯟꯗ ꯂꯩꯌꯦ ꯑꯗꯨꯃꯛ
ꯑꯣ ꯑꯗꯨꯗꯤ ꯅꯪ ꯀꯔꯤꯒꯤ ꯅꯥꯒꯥꯂꯦꯟꯗ ꯅꯔꯁ ꯇꯧꯅꯦꯦ
ꯑꯗ ꯂꯥꯏꯛ ꯑꯁꯤꯗꯒꯤ ꯎꯝ ꯇꯝꯕ ꯂꯣꯏꯔꯒ ꯑꯣꯏꯅ ꯃꯄꯥꯟ ꯂꯝꯗ ꯑꯣꯏꯅ ꯊꯕꯛ ꯊꯤꯒꯦꯅ ꯑꯩꯅ ꯁꯤꯗ ꯑꯣꯏꯅ ꯇꯝꯈ꯭ꯔꯕ
ꯑꯣꯥ
ꯑꯗꯣ ꯅꯪꯗꯤ ꯀꯔꯤ ꯇꯧꯒꯦꯅ ꯈꯜꯂꯤꯒꯦ
ꯍꯥꯥꯛ
ꯅꯪꯗꯤ ꯀꯔꯤ ꯂꯥꯏꯛ ꯖꯣꯕ ꯀꯔꯤ ꯑꯣꯏꯅ ꯇꯧꯒꯦꯅ ꯈꯜꯂꯤꯒꯦ ꯅꯪ ꯀꯣꯂꯦꯖ ꯇꯝꯕ ꯂꯣꯏꯈ꯭ꯔꯗꯤ
ꯑ ꯂ ꯑꯗꯤ ꯈꯪꯗꯦ ꯑ ꯕꯤ ꯑꯒꯤꯦ ꯀꯣꯏꯆꯤꯟ ꯇꯥꯅꯤꯡꯉꯦ
ꯑꯣ
ꯇꯤꯆꯔꯁ ꯅꯨꯄꯤꯤ ꯑꯦꯒꯤ ꯀꯣꯏꯆꯤꯡꯁꯨ ꯇꯧꯅꯤꯡꯉꯦ
ꯑꯣ ꯐꯩ ꯐꯥꯏ ꯑꯗꯨ ꯅꯣꯏ ꯍꯟꯗꯛ ꯃꯔꯒꯨꯝꯕꯗꯤ ꯀꯣꯏꯕ ꯆꯠꯄꯒꯨꯝꯕ ꯆꯠꯇ꯭ꯔꯣ ꯂꯥꯏꯛ ꯆꯔꯆꯀꯨꯝꯕ ꯀꯕ
ꯑ ꯆꯀ꯭ꯔꯣꯏ
ꯑꯣ ꯑꯗꯨ ꯍꯧꯖꯤꯛꯛꯇꯤ ꯀꯗꯥꯏ ꯂꯩꯕ ꯅꯪꯗꯤ ꯂꯥꯏꯛ ꯎ ꯍꯣꯁꯇꯦꯜꯗꯔ ꯅꯠꯇ꯭ꯔꯒ ꯔꯦꯟꯗꯔꯥ
ꯑꯣ ꯍꯁ ꯇꯔꯗ ꯂꯑꯦ
ꯑꯣ ꯑꯣ ꯑꯣ ꯑꯣ
ꯅꯟꯁꯨ ꯍꯣꯁꯇꯦꯜꯗ ꯂꯌꯦꯦꯀꯣ
ꯍꯣꯏ ꯑꯩꯈꯣꯏꯁꯨ ꯍꯣꯁꯇꯦꯜꯗ ꯂꯩꯌꯦ ꯅꯣꯏ ꯔꯗꯦꯟ ꯗꯤꯁꯇ꯭ꯔꯤꯛ ꯑꯣꯏꯕ꯭ꯔꯥ
ꯎꯠꯇ ꯑꯈꯣꯏꯣꯏꯗꯤꯦꯣ ꯅꯠꯇꯁ ꯇꯗ
ꯑꯣ
ꯁꯟꯗꯦ ꯁꯟꯗꯦꯗꯤ ꯐ꯭ꯔꯤ ꯑꯣꯏꯌꯦꯦ ꯍꯥꯏꯈꯣꯏꯒꯤ
ꯑꯣ ꯑꯩꯈꯣꯏꯁꯨ ꯁꯟꯗꯦꯒꯨꯝꯕꯗꯤ ꯑꯥꯎꯇꯤꯟ ꯊꯣꯛꯄ ꯌꯥꯏ ꯅꯣꯏꯗꯤ ꯑꯦꯄ꯭ꯂꯤꯀꯦꯁꯟ ꯅꯤꯕ꯭ꯔꯥ
ꯏꯗꯦ
ꯑꯥ ꯅꯪꯗꯤ ꯏꯔꯕꯣ
ꯑꯩꯈꯣꯏꯗꯤ ꯑꯦꯄ꯭ꯂꯤꯀꯦꯁꯟ ꯏꯔ ꯊꯣꯛꯑꯦꯍꯣꯏ
ꯑ
ꯑꯗꯣ ꯗꯤꯁ ꯀꯃꯤꯡ ꯁꯟꯗꯦꯒꯨꯝꯕꯗꯤ ꯀꯔꯤ ꯇꯧꯒꯦꯅ ꯈꯜꯂꯤꯒꯦ
ꯑ ꯇꯤꯟ ꯆꯀꯔ
ꯑꯥꯎ ꯇꯤꯟꯖꯥꯛꯀꯅꯤ ꯀꯥꯏꯗ
ꯑꯣ ꯅꯨꯡꯉꯥꯏꯅꯦ
ꯍꯣꯁꯄꯤꯇꯥꯜꯁ ꯆꯠꯈ꯭ꯔꯦ ꯀ
ꯍꯥꯥ
ꯅꯇꯁꯨꯣ ꯅ ꯄꯨ꯭ꯔꯣ
ꯑꯩꯈꯣꯏ ꯗꯤꯇꯤꯔꯥ
ꯑꯥ
ꯑꯩꯈꯣꯏ ꯗꯤꯇꯤꯗꯤ ꯂꯥꯁ ꯋꯤꯛꯅ ꯂꯣꯏꯈ꯭ꯔꯦ ꯂꯥꯏꯛ ꯑꯩꯈꯣꯏꯗꯣ ꯑꯥꯒꯁ ꯑꯦꯛꯖꯥꯝ ꯂꯩꯕꯅꯤꯅꯀꯣ ꯑꯗꯨꯒꯤ ꯂꯥꯁ ꯋꯤꯛꯇ ꯂꯣꯏꯈ꯭ꯔꯦ ꯑꯩꯈꯣꯏ ꯍꯧꯖꯤꯛꯇꯤ ꯊꯥꯔꯔꯣꯏ ꯍꯧꯖꯤꯛꯇꯤ ꯅꯣꯏꯗꯤ ꯂꯥꯏꯔꯤꯛ ꯂꯥꯏꯔꯤꯛ ꯄꯥꯕ ꯅꯨꯡꯉꯥꯏꯕ꯭ꯔꯣ
ꯑ ꯈꯟꯗꯦ ꯃꯠꯇꯦ ꯑꯥ
ꯑꯣ
ꯅꯪꯗꯤ ꯀꯔꯝꯕꯅꯣ ꯍꯣꯁꯄꯤꯇꯥꯜꯗ ꯗ꯭ꯌꯨꯇꯤ ꯆꯠꯈ꯭ꯔꯣꯏ
ꯑꯩꯈꯣꯏꯗꯤ ꯖꯦꯅꯤꯝꯁꯇ ꯔꯥꯥꯁꯃꯅꯤꯗ ꯆꯠꯈ꯭ꯔꯦ
ꯎꯝ
ꯑꯗꯣ ꯅꯣꯏ ꯁꯝꯃꯔ ꯚꯦꯀꯦꯁꯟꯒꯨꯝꯕꯗꯤ ꯄꯤꯗꯕ꯭ꯔꯣ
ꯑꯥꯎ ꯄꯤꯒꯦ ꯑꯩꯈꯣꯏꯁꯨꯦ ꯋꯥꯡꯋꯤ ꯄꯤꯒꯦ ꯅꯟꯗꯦ
ꯑꯩꯈꯣꯏꯗꯤ ꯑꯦꯛꯖꯥꯝ ꯂꯣꯏꯔꯒ ꯑꯣꯏꯅ ꯄꯤꯒꯅꯤ ꯑꯗꯨ ꯅꯣꯏ ꯁꯝꯃꯔ ꯀꯦꯁꯟ ꯄꯤꯌꯔꯗꯤ ꯈꯨꯟ ꯆꯠꯀꯦꯔꯣ ꯑꯣꯔ ꯁꯤꯗ ꯂꯩꯒꯅꯤ
ꯑꯁꯤꯗ ꯉꯥꯏꯒꯦ
ꯁꯤꯗ ꯂꯩꯀꯦ ꯑꯣ
ꯎꯝ ꯑꯝ
ꯍꯜꯂꯣ
ꯑꯣ ꯍꯂꯣ ꯑ ꯇꯥꯏꯌꯦ
ꯑꯣ ꯑꯗꯨꯗꯤ ꯅꯦꯠꯋꯥꯛ ꯌꯥꯗꯕꯗꯨꯗ ꯇꯥꯗꯕ꯭ꯔꯥꯅ
ꯑꯣ
ꯅꯣꯏ ꯑ ꯑꯗꯨꯗꯗꯤ ꯂꯥꯏꯛ ꯎꯝ ꯀꯃꯥꯏ ꯍꯦꯁ꯭ꯔꯥ
ꯎꯝ
ꯎꯝ ꯑꯁ ꯑꯩꯁꯦ ꯍꯥꯏꯄ ꯍꯇ꯭ꯔꯦꯗ ꯅꯣꯏ ꯀꯩꯅꯣ ꯇꯧꯗꯕ꯭ꯔꯥ ꯎꯝ ꯀꯔꯤ ꯍꯥꯏꯁꯤꯔꯥ ꯑ ꯋꯥꯋꯀꯤꯡꯒꯨꯝꯕ ꯆꯠꯄ ꯌꯥꯕ꯭ꯔꯣ
ꯑꯣ ꯀꯗꯤ ꯑ ꯃꯣꯔꯅꯤꯡ ꯑ ꯑꯥ ꯆꯀ꯭ꯔꯦ ꯃꯣꯔꯅꯤꯡ ꯋꯥꯛ ꯃꯣꯔꯅꯤꯡ ꯋꯥꯛꯀ ꯏꯚꯤꯅꯤꯡ ꯋꯥꯛ
ꯀꯗꯥꯏ ꯆꯠꯄ ꯅꯣꯏꯗꯤ
ꯍꯥ
ꯀꯗꯥꯏꯗ ꯆꯠꯄ꯭ꯔꯥ ꯋꯥꯀꯤꯡ ꯀꯗꯥꯏ ꯆꯠꯄ꯭ꯔꯥ
ꯑ ꯀꯨꯃꯥ ꯂꯝ ꯂꯝ ꯄꯥꯛ
ꯑꯣ ꯅꯨꯡꯉꯥꯏꯅꯦ
ꯑ ꯅꯪꯒꯤ ꯍꯣꯁꯇꯦꯜꯦꯜ ꯆꯥꯒꯗꯤ ꯍꯥꯎꯕ꯭ꯔꯥ
ꯍꯥꯎꯇꯦꯗ
ꯑꯣ ꯀꯁ ꯍꯥꯎꯗꯦ ꯀꯁ ꯆꯔꯗ
ꯑꯣ ꯑꯗꯨꯗꯤ ꯂꯣꯏ ꯃꯥꯟꯅꯕ ꯃꯥꯜꯂꯦ ꯑꯩꯈꯣꯏ ꯃꯌꯥꯝ
ꯎꯝ
ꯅꯪ ꯗꯤ ꯖꯦꯅꯤꯝꯁ ꯑꯣ ꯖꯦꯅꯤꯦꯝ ꯑꯣ ꯕꯤ ꯑꯦꯁ ꯁꯤ
ꯍꯥꯎ ꯦꯁ ꯦꯁꯤ ꯅ ꯇꯗ ꯈꯣꯏꯗꯤꯖꯦꯅꯦ ꯑꯦꯝꯅꯦ
ꯑꯣ ꯊ꯭ꯔꯤ ꯌꯔꯁ ꯅꯠꯇ꯭ꯔꯣ
ꯍꯣꯏ ꯊ꯭ꯔꯤ ꯏꯔꯁꯅꯦ
ꯎꯝ
ꯅꯣꯏꯗꯤ
ꯑꯩꯈꯣꯏꯗꯤ ꯐꯣꯔꯠ ꯏꯌꯥꯔ ꯂꯥꯛꯑꯦ ꯑꯩꯗꯤ ꯊꯥꯔꯠ ꯏꯌꯥꯔꯅꯦ
ꯑꯣ
ꯅꯣꯏ ꯅꯃꯥꯟꯅꯕꯗꯤ ꯈꯣꯏꯗꯤ
ꯍꯜꯂꯣ
ꯑ
ꯅꯣꯏ ꯅꯃꯥꯟꯅꯕꯤꯈꯣꯏ ꯀꯣꯏꯕ ꯆꯠꯂꯣꯏꯗ꯭ꯔꯣ ꯉꯁꯤꯗꯤ ꯍꯜꯂꯣ
ꯑ ꯅꯁꯤ ꯀꯥꯔꯤꯔꯥ
ꯉꯁꯤ
ꯑꯥ
ꯉꯁ ꯑꯣꯠꯟꯅꯁꯦ
ꯍꯜꯂꯣ
ꯎꯝ ꯑ ꯍꯣꯏ ꯍꯣꯏ
ꯅꯣꯏ ꯅꯣꯏꯗꯤ ꯀꯣꯏꯕ ꯆꯠꯂꯣꯏꯗ꯭ꯔꯣ ꯉꯁꯤꯗꯤ
ꯑ ꯆꯂꯣꯏ
ꯀꯔꯤꯒꯤ
ꯍꯜꯂꯣ ꯍꯜꯂꯣ
ꯑꯥꯎ ꯍꯜꯂꯣ
ꯑ ꯇꯥꯄꯔꯥ
ꯇꯜꯂꯦ
ꯅꯣꯏꯗꯤ ꯉꯁꯦ ꯀꯔꯤꯒꯤ ꯀꯣꯏꯕ ꯆꯠꯂꯣꯏꯗꯕ꯭ꯔꯣ ꯅꯣꯏ ꯂꯥꯏꯛ ꯀꯥꯁꯀꯨꯝꯕ ꯂꯩꯕ꯭ꯔꯣ ꯍꯜꯂꯣ
ꯑꯣ ꯇꯥꯄ
ꯑꯥꯎ ꯇꯥꯏ ꯍꯣꯏ
ꯅꯦꯋꯥꯛ ꯅꯨꯡꯉꯥꯏꯇꯕ꯭ꯔꯥ
ꯅꯪ ꯅꯪ ꯀꯔꯤ ꯍꯥꯏꯕ꯭ꯔꯥ
ꯅꯣꯏ ꯅꯣꯏꯗꯤ